ꯑꯣ ꯎꯝ ꯇꯥꯏ ꯇꯏꯌꯦ
ꯀꯩꯗꯧꯔꯤꯅꯣ
ꯐꯝꯃꯤ ꯐꯝꯃꯤꯌꯦ
ꯌꯥꯝ ꯅꯨꯡꯉꯥꯏꯕ ꯆꯠꯅꯤꯀꯣ
ꯑ ꯅꯨꯡꯉꯥꯏ ꯅꯨꯡꯉꯥꯏ
ꯑꯣ
ꯅꯪꯗꯤ
ꯇꯨꯝꯂꯤꯌꯦ ꯅꯉꯣꯟꯗꯤꯦꯅ ꯅꯨꯡꯉꯥꯏꯒꯦꯅ
ꯎꯝ ꯋꯥꯥꯏꯅꯉꯥꯏ ꯑꯩꯗ ꯇꯨꯃ ꯅꯣꯏ ꯑꯦꯁ ꯇꯨꯝꯅꯔꯣ ꯍꯧꯒꯠꯄꯅꯤꯅꯦ ꯐꯒꯤꯔꯣ
ꯎꯝ
ꯋꯥ ꯉꯥꯡꯉꯨꯁꯨ ꯋꯥꯏꯦ ꯑꯩꯁꯦ ꯍꯣꯁꯇꯦꯜꯗ ꯂꯩꯕꯅꯤ
ꯑꯣ ꯃꯤ ꯌꯥꯝ ꯂꯥꯡꯒꯅꯤꯀꯣ
ꯎꯝ ꯌꯥꯝꯃꯤ
ꯇꯗ ꯃꯥꯂꯅꯪꯖꯦ
ꯃꯥꯅꯦ
ꯀꯔꯤꯠꯇ꯭ꯔꯥꯞꯅ
ꯎꯝ ꯎꯃꯣꯟ ꯁꯥꯡ
ꯑꯣ ꯀꯣꯏꯒꯤ ꯃꯔꯔꯤ ꯑꯩꯈꯣꯏꯒꯤ ꯃꯔꯤ ꯃꯇꯥꯅꯤꯅꯦ ꯏꯗ
ꯁꯁꯈꯪꯕ꯭ꯔꯣ ꯃꯆꯥ ꯎꯝ
ꯍꯣꯏ ꯍ ꯅꯃꯥꯅꯥꯕꯤ
ꯀꯩꯕ
ꯅꯈꯣꯟ ꯀ꯭ꯂꯤꯌꯥꯔ ꯑꯣꯏꯗꯦ
ꯑꯣ ꯑ
ꯎꯝ ꯂꯈꯣꯟ ꯁꯌꯦꯤꯡꯗꯤꯅꯦ ꯀꯔꯤꯅꯔ ꯅꯦꯠꯅꯔ
ꯃꯥꯃ ꯅꯗꯤꯁꯤꯡꯒꯥꯄꯅ ꯂꯩ ꯂꯩꯃꯤꯟꯅ ꯋꯥ
ꯑ ꯍꯣꯏ ꯍꯣꯏ ꯏꯅꯕꯤ ꯑꯣꯏꯒ
ꯍꯕꯣ ꯑꯧꯅꯅ ꯍꯥꯏꯥꯏꯥꯏ
ꯑꯁ ꯅꯉ ꯔꯣꯒꯦ ꯑꯝꯅ ꯍꯥꯏ ꯇꯅꯦ
ꯃ ꯔꯦꯗꯤ
ꯑ ꯅꯈꯣꯟꯟ ꯇꯗ
ꯋꯥꯊꯔꯅꯨꯡ ꯍꯥꯏꯦ ꯇꯥꯏ ꯇꯥꯔꯔꯕꯣ
ꯑꯧ ꯇꯌꯦ ꯍꯜꯂꯣ
ꯑꯕꯔꯤ ꯃꯗꯥ
ꯇꯥꯏꯦ
ꯍ ꯆꯍꯤ ꯀꯌꯥ ꯁꯂꯒꯦ
ꯆꯍꯤ ꯍꯪꯅꯕ ꯌꯥꯕ꯭ꯔꯣ
ꯑ
ꯌꯥ꯭ꯔꯣ
ꯄꯥꯂꯦ ꯌꯥ
ꯑꯩꯁꯨ ꯍ ꯍꯥꯏꯔꯗꯤ ꯅꯪ ꯊꯥꯖꯔꯣꯏ
ꯆꯍꯤꯍ ꯀꯌꯥ
ꯀꯩꯕꯥ ꯍꯥ
ꯁꯤꯛꯁꯇꯤ
ꯁꯤꯛꯁꯇꯤꯟ
ꯑꯣ ꯌꯥ ꯈ꯭ꯔꯦ ꯌꯥ
ꯑ ꯁꯅꯅꯦ ꯃꯣꯂꯅꯨꯡꯉꯥꯏ ꯅ ꯀꯣꯟꯁꯨ ꯁꯦꯡꯗꯦ
ꯎ ꯍ ꯑ
ꯑ ꯅꯪꯤ ꯀ ꯍꯇꯗꯦ